ꯇꯥꯕ꯭ꯔꯣ ꯇꯥꯏꯌꯦ ꯆꯥꯛ ꯆꯥꯔꯕꯣ ꯆꯥꯛ ꯆꯥꯔꯕꯣ
ꯆꯥꯛ ꯆꯥꯗ꯭ꯔꯤꯌꯦ ꯆꯥꯛ ꯆꯗ꯭ꯔꯤꯌꯦ
ꯎꯝ ꯊꯦꯡꯉꯤꯅ
ꯎꯝ ꯆꯥꯛ ꯂꯥꯝꯗꯕꯒꯤ
ꯎꯝ ꯀꯔꯤ ꯏꯟꯖꯥꯡ ꯆꯥꯔꯦ ꯌꯦꯟꯗꯦꯝꯒ ꯑꯂꯨ ꯆꯥꯏ ꯉꯁꯤ
ꯑꯣ ꯈꯪꯗꯦ ꯀꯔꯤ ꯌꯦꯟꯁꯥꯡ ꯊꯣꯡꯁꯤꯔꯥ ꯈꯪꯗꯦ ꯁꯧꯒ꯭ꯔꯤ ꯊꯣꯡꯖꯤꯔꯥ ꯈꯟꯕꯅꯤ
ꯍꯥꯎꯅ ꯆꯥꯢ ꯍꯣꯏꯌꯦ
ꯑꯩꯁ ꯁꯥꯛ ꯆꯥꯅꯤꯡꯗ꯭ꯔꯦꯅꯦ ꯍꯌꯦꯡ ꯑꯦꯛꯖꯥꯝ ꯂꯩꯥꯕꯒꯤ ꯍꯌꯦꯡ ꯑꯦꯛꯖꯥꯝꯁꯦ ꯀꯃꯥꯏꯅ ꯏꯗꯣꯏꯅꯣ ꯈꯪꯗꯦ
ꯃꯔꯛꯇ ꯀꯥꯎꯕꯅꯤ ꯆꯥꯛ ꯆꯅꯤꯗꯀꯣ
ꯎꯝ ꯆꯥꯅꯤꯡꯗ꯭ꯔꯦ ꯆꯥꯛꯁꯦ ꯍꯌꯦꯡꯒꯤ ꯑꯦꯛꯖꯥꯝꯁꯦ ꯀꯃꯥꯏꯅ ꯇꯧꯗꯣꯏꯅꯣ ꯈꯪꯗ꯭ꯔꯦꯗ
ꯔꯤꯗꯤ ꯑꯣꯏꯔꯕꯣ ꯍꯌꯦꯡꯒꯤ ꯎꯝ
ꯌꯥꯝꯃꯦꯕꯀꯣꯄꯤꯤꯗꯦꯨ ꯇꯔꯥ ꯍꯦꯜꯂꯒ ꯊꯥꯔꯛꯑꯦꯕ ꯑꯗꯣ ꯑꯩꯅ ꯄꯥꯕꯗꯤ ꯈꯔ ꯇꯪ ꯄꯥꯕ ꯑꯩꯅ ꯄꯥꯕ ꯑꯩꯅ ꯄꯥꯒꯗꯕꯗꯤ ꯂꯣꯏꯔꯦꯕꯀꯣ
ꯑꯗꯨ ꯂꯣꯏ ꯄꯤꯗꯤꯌꯦꯞ ꯄꯥ ꯄꯥꯗ꯭ꯔꯁꯨ ꯌꯥꯏ
ꯎꯝ ꯑꯩꯅ ꯄꯥꯒꯗꯕꯗꯤ ꯄꯥꯕ ꯂꯣꯏꯔꯦꯗ ꯑꯗꯣ ꯑꯁ ꯑꯩꯗꯤ ꯑꯦꯛꯖꯥꯝ ꯅꯛꯄꯁꯤꯗ ꯑꯃꯨꯛ ꯑꯅꯧꯕ ꯄꯥꯕꯗꯣ ꯄꯥꯝꯗꯦꯕ ꯑꯩꯗꯤ ꯈꯪꯗꯦ ꯈꯪ ꯈꯪꯁꯨ ꯈꯪꯉꯣꯏꯕ ꯑꯗꯨ ꯄꯥꯕꯗꯨ ꯈꯪ ꯈꯪꯕ ꯆꯠꯂꯒ ꯏꯕ ꯇꯥꯔꯦ
ꯀꯩꯗꯧꯔꯤꯅꯣ
ꯑꯩꯗꯤ ꯆꯥꯛ ꯆꯥꯕ ꯂꯣꯏꯔꯒ ꯐꯝꯃꯨꯡꯗ ꯇꯨꯝ ꯐꯃꯦ ꯍꯧꯖꯤꯛꯇꯤ ꯇꯨꯃꯦ
ꯑꯣ
ꯑꯗꯨꯝ ꯍꯤꯞꯄꯒ ꯂꯩ
ꯁꯟꯗꯦꯁꯤ ꯅꯨꯡꯉꯥꯏꯇꯦꯗ
ꯀꯣꯂꯦꯖꯁꯨ ꯆꯠꯇꯦ ꯁꯨꯇꯤ ꯑꯣꯏꯔꯦ
ꯌꯥꯕꯒꯤꯅꯦ
ꯑ ꯀꯣꯂꯦꯖ ꯆꯠꯄꯁꯤꯅ ꯈꯔ ꯅꯨꯡꯉꯥꯏꯔꯦ
ꯑꯦꯛꯖꯝꯒꯤ
ꯑꯁ ꯌꯥꯝ ꯀꯟꯅ ꯄꯥꯗꯦꯗ
ꯉꯁꯤꯗꯤ ꯌꯨꯝꯗ ꯑꯗꯨꯝ ꯂꯩꯗꯔꯥ ꯃꯥꯄꯜ
ꯎꯝ ꯌꯨꯝ ꯂꯩꯅꯤ ꯑꯁ ꯀꯣꯏꯕ ꯑꯃꯨꯛ ꯆꯠꯂꯗꯤ ꯑꯁ ꯍꯌꯦꯡꯒꯤ ꯑꯦꯛꯖꯥꯝꯁꯤ ꯂꯣꯏ ꯗꯤꯁꯇ꯭ꯔꯦꯛ ꯇꯧꯔꯅꯦꯕ
ꯎꯝ ꯆꯨꯝꯃꯦ ꯑꯗꯨꯕꯨꯗꯤ
ꯑꯦꯛꯖꯥꯝꯒꯤꯗꯤ ꯑꯦꯛꯖꯥꯝꯒꯤ ꯑꯣꯏꯗ ꯑꯩꯗꯤ ꯑꯦꯛꯖꯥꯝ ꯂꯥꯛꯑꯒ ꯌꯥꯝ ꯉꯟꯅ ꯇꯨꯝꯕꯅꯦ
ꯑꯩꯁꯦ ꯑꯦꯛꯖꯥꯝꯗꯗꯤ ꯉꯥꯟꯅ ꯇꯨꯝꯃꯦꯗ
ꯑꯥ
ꯑꯗꯨ ꯑꯩꯩꯅ ꯑꯩꯗꯤ ꯉꯥꯟꯅ ꯇꯨꯝꯒꯤ ꯏꯃꯥꯟꯅꯕꯤ ꯑꯩꯕꯨ ꯅꯣꯛꯅꯤꯡꯉꯦ ꯍꯥꯏꯕꯅꯦ
ꯑꯦꯛꯖꯥꯝꯗ ꯉꯟꯅ ꯇꯨꯝꯗ꯭ꯔꯗꯤ ꯎꯝ
ꯂꯥꯏꯕ ꯀꯥꯟꯗ ꯀꯣ ꯑꯗꯨꯒ ꯃꯥ ꯏꯍꯨ ꯍꯟꯒꯦꯅ ꯂꯥꯛ ꯑꯗꯨꯝ ꯄꯨꯡ ꯅꯤꯄꯥꯟꯒꯨꯝꯕ ꯇꯔꯦꯠ ꯃꯈꯥꯏꯒꯨꯝꯕꯗ ꯑꯗꯨꯝ ꯃꯥ ꯋꯥꯁꯨꯝ ꯆꯥꯡꯒ ꯌꯦꯅ ꯊꯣꯛꯂꯛꯄ ꯀꯥꯟꯗ ꯑꯩꯒꯤ ꯔꯨꯝꯗꯤ ꯃꯝꯂꯒ ꯂꯩꯔꯝꯒꯅꯤꯅ ꯇꯂꯒ ꯂꯩꯔꯃꯅꯤꯅ ꯃꯥꯅ
ꯑꯗꯨ ꯅꯪ ꯀꯔꯤ ꯍꯣꯁꯇꯦꯜꯗꯅꯣ ꯂꯩꯕꯗꯣ
ꯑꯩꯈꯣꯏ ꯀꯣꯂꯦꯖꯀꯤ ꯍꯣꯁꯇꯦꯜꯗ
ꯀꯂꯦꯖꯀꯤ ꯍꯣꯁꯇꯦꯜ ꯑꯗꯨꯏꯁꯨ ꯀꯣꯂꯦꯖ ꯂꯩ ꯑꯦ ꯀꯩꯅꯣꯒꯤ ꯍꯣꯁꯇꯦꯜꯗ ꯂꯩꯕ ꯄꯥꯝꯈ꯭ꯔꯦ
ꯁꯥ ꯑꯁꯂꯥꯏꯕꯗꯤ ꯌꯥꯝ ꯅꯨꯡꯉꯥꯏꯌꯦ ꯆꯥꯛ ꯆꯥꯛ ꯌꯦꯟꯁꯥꯡꯒꯤ ꯋꯥꯔꯤ ꯉꯥꯛꯇꯅꯤ ꯍꯧ ꯇꯩꯕꯩ ꯑꯗꯨ ꯈꯛꯇꯅꯤ ꯍꯥꯏꯗꯤ ꯂꯥꯏꯕ ꯌꯥꯝ ꯅꯨꯡꯉꯥꯏꯌꯦ ꯑꯩꯈꯣꯏꯒꯤ ꯏꯃꯥꯟꯅꯕꯤꯁꯤꯡꯗꯤ ꯁꯨ ꯌꯥꯝ ꯐꯕꯒꯤꯀꯣ ꯃꯣꯏꯁꯨ
ꯎꯝ
ꯑꯗꯨꯒ ꯑꯩꯈꯣꯏꯗꯤ ꯑꯗꯨꯝ ꯅꯨꯡꯉꯥꯏꯌꯦ
ꯑꯁ ꯇ꯭ꯔꯦꯟꯗ ꯂꯩꯕꯁꯨ ꯅꯨꯡꯉꯥꯏ ꯑꯗꯣ ꯐ꯭ꯔꯤ ꯑꯣꯏꯃꯟꯕꯒꯤꯀꯣ ꯏꯊꯟꯇ ꯂꯩꯔꯨꯔꯒ ꯌꯥꯝꯅ ꯐ꯭ꯔꯤ ꯑꯣꯏꯕꯒꯤ
ꯎꯝ
ꯏꯊꯟꯇ ꯀꯟꯇ꯭ꯔꯣꯜ ꯇꯧꯕꯗꯣ ꯈꯔ ꯋꯥꯕꯗꯣ
ꯍꯣꯏ
ꯑꯗꯨ ꯊꯣꯛꯑꯦꯕ ꯑꯗꯨ ꯍꯣꯁꯇꯦꯜꯗ ꯂꯩꯔꯤꯁꯤꯅ ꯈꯟꯕꯅꯦ ꯑꯗꯨ ꯈꯪꯗꯦ ꯄꯩꯁꯥꯒꯤ ꯋꯥꯔꯤꯅꯤꯅ ꯄꯩꯁꯥ ꯀꯌꯥ ꯀꯌꯥ ꯂꯧꯒꯦ ꯅꯣꯏꯒꯤꯗꯣ
ꯗꯤ ꯌꯥꯝꯕꯨꯗꯤ ꯌꯥꯝꯗ
ꯎꯝ
ꯅꯨꯡꯉꯥꯏꯌꯦ ꯏꯁꯤꯡ ꯏꯁꯤꯡꯁꯨ ꯌꯥꯝ ꯏꯁꯤꯡꯁꯨ ꯐꯌꯦ ꯑꯗꯨꯒꯤ ꯌꯥꯝ ꯅꯨꯡꯉꯥꯏ ꯃꯤ ꯐꯥꯝꯕꯁꯤꯡꯁꯨ ꯊꯦꯡꯅꯑꯦ ꯑꯗꯨꯒꯤ
ꯎꯝ ꯔꯤꯛ ꯄꯥꯕꯗꯣ ꯍꯣꯁꯇꯦꯜꯗ ꯂꯩꯔꯗꯤ ꯈꯔ ꯇꯧꯋꯤꯗꯅ ꯑꯗꯩ ꯔꯦꯟꯗ ꯂꯩꯕꯁꯤ ꯏꯇꯟꯇ ꯂꯩꯕꯅꯤꯅ ꯌꯥꯝꯅ ꯁꯤ ꯈꯪꯗꯦꯗ ꯂꯥꯏꯔꯤꯛ ꯄꯥꯕꯁꯦ
ꯍꯪꯗ꯭ꯔꯦ ꯑꯗꯨꯒ ꯔꯨꯝꯗꯨꯁꯨ ꯃꯤ ꯑꯅꯤꯅꯤ ꯈꯛꯇ ꯂꯩꯌꯦꯕꯀꯣ ꯑꯗꯨꯗꯤ ꯅꯨꯡ ꯌꯥꯝ ꯅꯨꯡꯉꯥꯏ ꯑꯗꯨꯒꯤ
ꯑꯩꯁꯨ ꯍꯣꯁꯇꯦꯜ
ꯑꯩꯅ ꯑꯩ ꯍꯣꯁꯇꯦꯜ ꯂꯕꯗꯤ ꯌꯥꯝ ꯐꯔꯦ ꯂꯥꯏꯔꯤꯛ ꯌꯥꯝ ꯀꯥꯟꯅ ꯄꯥꯕ ꯉꯥꯛ ꯇꯧꯋꯦꯕꯒꯤꯀꯣ ꯍꯣꯏ ꯑꯩꯈꯣꯏꯁꯨ ꯄꯥꯅꯤꯡꯕ ꯐꯥꯎꯋꯦꯅ ꯑꯗꯨꯒꯤ ꯅꯨꯡꯉꯥꯏꯌꯦ ꯖꯨꯅꯤꯌꯔ ꯑꯣꯏꯔꯁꯨ ꯁꯤꯅꯤꯌꯔ ꯑꯣꯏꯔꯁꯨ ꯑꯗꯨ ꯌꯥꯝ ꯄꯥ ꯄꯕꯅꯤ ꯑꯁ ꯑꯩꯈꯣꯏꯁꯨ ꯄꯥꯅꯤꯡꯕ ꯐꯥꯎꯕꯗꯣ
ꯎꯝ ꯆꯨꯝꯃꯦ ꯑꯗꯨꯏꯅꯦ ꯑꯩꯅ ꯍꯣꯁꯇꯦꯜꯗ ꯂꯩꯅꯤꯡꯉꯤꯁꯦ ꯕꯣꯔꯗꯤꯡꯗ ꯂꯩꯕ ꯃꯇꯝꯗ ꯂꯥꯏꯔꯤꯛꯇꯣ ꯌꯥꯝ ꯀꯟꯅ ꯇꯧꯋꯦꯕꯀꯣ
ꯎꯝ
ꯏꯃꯥꯟꯅꯕꯤꯁꯤꯡꯒ ꯍꯥꯏꯗꯤ ꯂꯥꯏꯔꯤꯛ ꯍꯩꯕ ꯁꯤꯡꯒ ꯇꯤꯟꯅꯕ ꯅꯤꯅ ꯑꯩꯈꯣꯏꯁꯨ ꯄꯥꯅꯤꯡꯕ ꯐꯥꯎꯕꯗꯣ ꯍꯥꯏꯅꯤꯡꯕ ꯍꯥꯏꯇꯥꯔꯦꯒ ꯑꯗꯨꯝ ꯑꯗꯨꯃꯥꯏꯅ ꯇꯧꯔꯒ ꯂꯥꯏꯔꯤꯛꯇꯨ ꯄꯥꯏꯕ ꯁꯤ ꯏꯁꯥꯗꯨ ꯂꯩꯕꯅꯤ ꯄꯥꯔꯁꯨ ꯄꯥ ꯄꯗꯔꯁꯨ ꯇꯣꯛꯑꯦ ꯑꯦꯛꯖꯥꯝꯒꯤꯗꯤ ꯋꯥꯅꯤꯡꯉꯥꯏ ꯂꯩꯇꯦꯕꯀꯣ ꯍꯥꯏꯗꯤ ꯑꯦꯛꯖꯥꯝꯗꯤ ꯑꯦꯛꯖꯥꯝꯅꯦꯕ ꯄꯥꯁꯃꯥꯔꯠꯇ ꯄꯥꯁꯃꯥꯔꯛꯀꯤꯗꯤ ꯌꯥꯝ ꯂꯥꯏꯅ ꯐꯪꯕ ꯌꯥꯏꯑꯕꯀꯣ ꯑꯗꯣ ꯀꯣꯛꯇ ꯆꯪꯕꯒꯤ ꯈꯔ ꯋꯥꯠꯄꯀꯣ ꯑꯗꯣ ꯑꯦꯛꯖꯥꯝꯒꯤꯗꯤ ꯃꯇꯥꯡ ꯑꯃꯈꯛꯇꯅꯤ ꯑꯗꯨ ꯑꯩꯈꯣꯏꯅ ꯈꯪꯗ꯭ꯔꯗꯤ ꯑꯦꯛꯖꯥꯝꯒꯗꯤ ꯂꯣꯏ ꯀꯥꯎꯞꯊꯣꯛꯑꯅꯦꯕ
ꯄꯤ ꯇꯤ ꯑꯦꯐ ꯖꯦꯔꯣꯛꯁ ꯇꯧꯔꯒ ꯄꯥꯕ꯭ꯔꯥ ꯅꯠꯇ꯭ꯔꯒ ꯐꯣꯟꯗ ꯄꯥꯕ꯭ꯔꯥ ꯍꯡꯉꯒ
ꯖꯦꯔꯣꯁꯨ ꯇꯧꯏꯤ ꯐꯣꯟꯗꯁꯨ ꯄꯥꯔꯦ ꯏꯕꯁꯨ ꯄꯥꯔꯦ ꯑ ꯌꯥꯝꯕ ꯑꯅ ꯖꯤꯦꯔꯣꯛꯁ ꯂꯣꯏ ꯇꯧꯔꯁꯨ ꯄꯩꯁꯥꯗꯤ ꯌꯥꯝ ꯆꯪꯉꯅꯦꯕ
ꯌꯦ ꯐꯣꯟꯗ ꯄꯥ ꯎꯝ ꯍꯥꯟꯅ ꯀꯥꯕ ꯀꯥꯟꯗꯤ ꯐꯣꯟꯗ ꯄꯥꯕ ꯍꯥꯏꯗꯤ ꯑꯗꯨꯝ ꯐꯣꯟꯗ ꯄꯥꯗꯦ ꯄꯥꯗꯦ ꯍꯥꯏꯗꯤ ꯐꯣꯟꯗ ꯄꯥꯗꯦ ꯑꯗꯨꯝ ꯀꯔꯤꯔ ꯈꯦ ꯄꯥꯕ ꯅꯨꯡꯉꯥꯏꯇꯦ ꯑꯗꯨꯝ ꯈꯪꯗꯦꯗꯣ ꯔꯣꯛ ꯆꯥꯎꯕꯅ ꯅꯨꯡꯉꯥꯏ ꯑꯗꯨꯝꯕ ꯑꯩꯗꯤ ꯖꯔꯣꯛꯁ ꯇꯥꯔ ꯇꯥꯔꯒ ꯂꯩꯥꯛꯦ ꯑꯗꯨꯒ ꯎꯝ ꯁꯦꯃꯤꯁꯇꯔ ꯁꯤꯛꯁꯇꯒꯤ ꯐꯣꯟꯗꯒꯤ ꯄꯥꯕ ꯍꯥꯎꯕꯅꯤ ꯍꯥꯏꯕꯗꯤ ꯑꯗꯨꯝ ꯍꯕ ꯍꯥꯎꯈ꯭ꯔꯦꯕ ꯑꯗꯨꯗꯒꯤ ꯑꯗꯨꯝ ꯁꯤꯛꯁꯀ ꯁꯚꯦꯟꯗꯤ ꯑꯗꯨꯝ ꯐꯣꯟꯗ ꯌꯥꯝ ꯄꯥ ꯈꯔꯕꯨꯗꯤ ꯖꯦꯔꯣꯛꯁꯄꯨꯗꯤ ꯇꯥꯎꯔꯣꯏꯗꯣꯏ ꯖꯦꯔꯣꯛꯁ ꯉꯥꯛꯇ ꯄꯥꯏ ꯑꯗꯨꯗꯤ ꯇꯥꯜꯗꯦ ꯐꯅ ꯌꯦ ꯑꯩꯗꯤ ꯖꯦꯔꯣꯛ ꯆꯥꯎꯔ ꯑꯗꯨꯝ ꯄꯥꯏ ꯁꯤꯛꯁꯀ ꯁꯚꯦꯟꯗꯤ ꯑꯗꯨꯝ ꯄꯥꯕ ꯈꯪꯗꯦ ꯀꯔꯤ ꯈꯔꯥ ꯑꯗꯨꯝ ꯄꯥꯕ ꯍꯩ ꯕ ꯍꯥꯎꯔꯦꯕ ꯥꯟꯗ ꯑꯗꯨ ꯑꯗꯨꯗꯒꯤ ꯄꯥꯕ ꯍꯥꯎꯕꯅꯦ
ꯑꯁ ꯐꯣꯟꯗ ꯄꯥꯕꯁꯦ ꯌꯥꯝꯅ ꯗꯤꯁꯇ꯭ꯔꯦꯛ ꯑꯣꯏꯕꯅꯦ ꯗꯇꯥꯗꯣ ꯑꯣꯐ ꯇꯧꯔꯒ ꯄꯥꯕꯁꯨ ꯌꯥꯗꯦꯗꯅ
ꯎꯝ ꯍꯣꯏ ꯑꯗꯨꯗꯤ ꯖꯦꯔꯣꯛꯁ ꯖꯦꯔꯣꯛꯁ ꯖꯦꯔꯣꯛꯁꯄꯗꯤ ꯍꯣꯏ ꯍꯔꯥꯕꯨꯗꯤ ꯆꯠꯄꯗꯤ ꯆꯥꯏ ꯑꯗꯨꯅ ꯄꯩꯁꯥꯗꯣ
ꯎꯝ ꯑꯗꯨ ꯑꯗꯨ
ꯑꯗꯨ ꯑꯣꯏꯔꯁꯨ ꯌꯥꯝꯅ ꯆꯠꯄꯗꯤ ꯅꯠꯇꯦꯗ ꯀꯣꯏ ꯀ ꯂꯥꯏꯕ꯭ꯔꯦꯔꯤꯗꯀꯣ ꯑꯩꯈꯣꯏꯗꯤ ꯇꯥꯎꯕꯒꯤꯀꯣ ꯑꯩꯈꯣꯏ ꯑꯩꯈꯣꯏꯗꯗꯤ ꯑꯗꯨꯝ ꯌꯦꯡꯕꯗ
ꯎꯝ ꯏꯁꯇꯨꯗꯦꯟꯒꯤꯗꯤ ꯈꯔ ꯀꯩꯅꯣ ꯇꯧꯕꯅꯦ ꯍꯣꯡꯕꯅꯦ
ꯗꯨ ꯈꯪꯅꯅꯥꯁꯨꯨ ꯈꯪꯅꯕꯒꯀꯣ
ꯎꯝ ꯂꯨꯄꯥ ꯑꯃꯒꯤ ꯄ꯭ꯔꯤꯟ ꯑꯅꯤꯔꯥ ꯄꯤꯕꯅꯦ ꯁꯤꯗꯦꯟꯒꯤ ꯑꯣꯏꯕꯗꯣ
ꯎꯝ ꯀꯣꯛ ꯑꯃ ꯌꯥꯝ ꯌꯥꯝꯕꯅꯦ
ꯈꯪꯗ꯭ꯔꯦ ꯀꯔꯤ ꯇꯧꯁꯨ ꯈꯪꯗꯦ
ꯏꯪꯂꯤꯁꯀꯨꯝꯕꯗꯤ ꯖꯦꯔꯣꯛꯁꯨ ꯇꯣꯛꯊꯣꯛꯑꯒ ꯑꯩꯈꯣꯏꯒꯤ ꯀꯥꯟꯅꯕꯗꯨ ꯌꯥꯝꯅ ꯂꯩꯇꯦꯕꯀꯣ
ꯅꯣꯏ ꯀꯣꯂꯦꯖꯀꯤ ꯂꯥꯏꯕ꯭ꯔꯦꯔꯤ ꯂꯩꯕ꯭ꯔꯥ ꯅꯣꯏꯁꯦ
ꯍꯣꯏ ꯂꯥꯏꯕ꯭ꯔꯦꯔꯤ ꯂꯩꯌꯦ
ꯉꯇꯦ
ꯂꯩꯌꯦ ꯂꯩꯌꯦ
ꯎꯝ ꯅꯣꯏꯗ ꯖꯦꯔꯣꯛꯁ ꯆꯥꯎꯅꯤꯡꯉꯥꯏꯒꯤ ꯂꯩꯇꯕ꯭ꯔꯣ
ꯆꯦꯜꯂꯣꯛ ꯇꯧꯅꯤꯡꯉꯥꯏꯒꯤ ꯂꯩ ꯂꯩꯕ ꯈꯪꯗꯦꯗ ꯑꯩꯈꯣꯏ ꯗꯤꯄꯥꯔꯠꯃꯦꯟꯒꯤ ꯂꯩꯕꯅꯤ ꯗꯤꯄꯥꯔꯠꯃꯦꯟ ꯗꯤꯄꯥꯔꯠꯃꯦꯟꯒꯤ ꯂꯩꯕꯅꯦ
ꯗꯤꯄꯥꯔꯠꯃꯦꯟ ꯗꯤꯄꯥꯔꯠꯃꯦꯟꯒꯤ ꯂꯩꯌꯦꯦ
ꯑꯥ ꯖꯦꯔꯣꯛꯁ ꯇꯧꯕꯗꯣ ꯑꯣ ꯎ ꯖꯦꯔꯣꯛꯁ ꯇꯧꯕꯒꯤ ꯗꯤꯄꯥꯔꯠꯃꯦꯟꯗ ꯂꯩꯌꯦꯕꯀꯣ ꯑꯗꯨ ꯑꯣꯏꯔꯁꯨ ꯑꯣꯖꯥꯅ ꯂꯥꯛꯇ꯭ꯔꯗꯤ ꯍꯗꯤ ꯐꯥꯜꯥꯏꯇꯗꯅ
ꯎꯝ
ꯃꯅꯨꯡꯒꯤ ꯄ꯭ꯔꯦꯛꯇꯤꯀꯦꯜ ꯔꯨꯝ ꯑꯦꯁ ꯏ ꯁꯤꯒꯤ ꯀꯝꯄ꯭ꯌꯨꯇꯔ ꯄ꯭ꯔꯦꯛꯇꯤꯀꯦꯜ ꯔꯨꯝ ꯇꯧꯕ ꯃꯐꯝꯗ ꯂꯩꯌꯦꯕꯀꯣ
ꯑꯗꯨꯗꯤ ꯑꯗꯨꯗ ꯈꯔ ꯍꯣꯡꯂꯝꯒꯅꯤ ꯅꯣꯏ ꯗꯤꯄꯥꯔꯠꯃꯦꯟꯗ ꯇꯥꯎꯅꯤꯡꯉꯥꯏ ꯂꯩꯔꯁꯤ ꯑꯗꯨ ꯑꯗꯨ ꯇꯥꯎꯔꯣꯗꯅ
ꯎꯝ ꯇꯧꯗꯤ ꯇꯧꯋꯦꯗ ꯍꯥꯏꯗꯤ ꯑꯦꯁꯥꯏꯟꯃꯦꯟ ꯀꯨꯝ ꯑꯩꯈꯣꯏ ꯑꯣꯖꯥꯅ ꯄꯤꯊꯣꯛꯀꯗꯕ ꯑꯦꯁ ꯑꯦꯁ ꯁꯤꯒꯤ ꯃꯦꯠꯁꯀꯤ ꯄꯤꯊꯣꯛꯑꯗꯤ ꯑꯗꯨꯃꯥꯏꯅ ꯦꯔꯣꯛꯁ ꯑꯩꯈꯣꯏ ꯗꯤꯄꯥꯔꯠꯃꯦꯟꯗ ꯑꯩꯈꯣꯏ ꯏꯁꯥꯅ ꯇꯧꯔꯒ ꯇꯧꯕꯅꯦ ꯑꯗꯣ ꯑꯇꯣꯞꯄ ꯁꯕꯖꯦꯛꯄꯨꯗꯤ ꯑꯩꯈꯣꯏꯗꯤ ꯇꯧꯗꯤ ꯇꯧꯅꯗꯦꯕꯀꯣ ꯌꯥꯗꯤ ꯌꯥꯔꯝꯃꯅꯤ ꯑꯗꯨ ꯑꯩꯈꯣꯏꯅ ꯍꯪꯗꯕꯒꯤꯔ ꯈꯪꯪꯂꯗꯦ ꯌꯨꯝꯗ ꯑꯗꯨꯃꯥꯏꯅ ꯁꯨꯝ ꯂꯩꯗꯣꯏꯔꯥ ꯉꯁꯤꯗꯤ
ꯎꯝ ꯁꯤ ꯑꯩꯁꯨ ꯌꯨꯝꯗ ꯑꯗꯨꯝ ꯂꯩꯗꯣꯏ ꯇꯨꯝꯒꯅꯤ ꯍꯣꯔꯦꯟ
ꯕꯧ ꯌꯦꯡꯕ꯭ꯔꯣ
ꯑꯁ ꯑꯗꯨꯝ ꯅꯤꯡꯕ ꯍꯥꯎꯔꯦ ꯊꯦꯡꯅ ꯇꯨꯝꯃꯦ ꯑꯗꯨꯒ ꯈꯔ ꯉꯟꯅ ꯍꯧꯒꯠꯂꯦ ꯑꯗꯨꯒꯤ ꯅꯨꯡꯗꯥꯡꯁꯨꯕꯣ ꯑꯃꯨꯛ ꯌꯦꯡꯗꯣꯏꯅꯦ ꯑꯗꯨꯒꯤ
ꯀꯩ ꯀꯅꯥ ꯀꯅꯥ ꯁꯥꯟꯅꯗꯣꯏꯅꯣ ꯅꯨꯡꯗꯥꯡꯗ
ꯕ꯭ꯔꯥꯖꯤꯜꯒ ꯅꯣꯔꯋꯦ ꯁꯅꯥꯒꯅꯤ ꯁꯤꯒꯤ ꯅꯨꯡꯗꯥꯡꯁꯦ ꯑꯁꯤꯁ ꯌꯦ ꯌꯦꯡꯕ ꯌꯥꯝ ꯅꯨꯡꯉꯥꯏ ꯕꯣꯔꯣ ꯃꯈꯥ
ꯑ ꯑꯩꯁꯨꯦ ꯌꯥꯝ ꯌꯦꯡꯅꯤꯡꯉꯦ ꯑꯗꯣ ꯑꯁ ꯌꯥꯗ꯭ꯔꯦꯅꯦ
ꯅꯪꯗꯤ ꯌꯥꯔ ꯭ꯔꯀꯥꯂ ꯍꯥꯏꯔꯗꯤ
ꯎꯝ
ꯌꯥꯝꯝ ꯑ ꯅꯠꯇ ꯑ ꯀꯩꯅꯣ ꯄ꯭ꯔꯦꯈꯥ ꯃꯅꯨꯡꯗ ꯔꯀꯥꯕꯗ ꯍꯥꯏꯕꯁꯤꯗꯤ ꯌꯥꯝ ꯋꯥꯕ ꯖꯥꯠꯅꯤ
ꯌꯥꯔꯁꯨ ꯌꯥꯗ꯭ꯔꯁꯨ ꯑꯥꯔꯖꯦꯟꯇꯤꯅꯥꯒꯤꯗꯤ ꯌꯦꯡꯅꯤ
ꯅꯨꯄꯥ
ꯑꯩꯈꯣꯏꯒꯤꯗꯣ ꯀꯩꯅꯣ ꯅꯪ ꯁꯤꯒꯤ ꯑꯦꯛꯖꯥꯝꯁꯦ ꯊꯥ ꯑꯃꯇꯪ ꯀ꯭ꯂꯥꯁ ꯇꯧꯕꯅꯤꯅ ꯑꯣꯐ ꯈꯔ ꯌꯥꯎꯋꯦꯕꯀꯣ
ꯎꯝ
ꯁꯕꯖꯦꯛ ꯑꯃꯒꯤ ꯑꯃꯃꯝ ꯑꯗꯨꯒ ꯑꯦ ꯑꯦꯟ ꯗꯤ ꯁꯤꯒꯤ ꯑꯅꯤꯔ ꯀꯩꯅꯣꯝ ꯂꯩꯕꯅꯦ
ꯎꯝ
ꯑꯣ ꯂꯩꯕꯁꯨꯦ ꯈꯔ ꯅꯨꯡꯉꯥꯏꯔꯦ ꯐꯥꯔꯁ ꯁꯦꯃꯤꯁꯇꯔꯗꯗꯤ ꯑꯁ ꯑꯣꯐ ꯑꯝꯇ ꯂꯩꯇꯦ
ꯎꯝ
ꯃꯟꯗꯦꯒꯤ ꯁꯇꯔꯗꯦ ꯐꯥꯎ ꯑꯗꯨꯝ ꯇꯧꯔꯦ ꯋꯥꯕꯅꯦ
ꯋꯥꯔꯝꯃꯣꯅꯦ ꯑꯣꯐ ꯑꯃꯝꯃꯝ ꯂꯩꯕꯅ ꯐꯥꯏꯅ
ꯎꯝ ꯃꯇꯝꯗꯤ ꯈꯔ ꯁꯥꯡꯉꯦ ꯑꯗꯨ ꯑꯗꯨ ꯑꯣꯏꯔꯁꯨ ꯐꯩꯌꯦꯕ
ꯑꯄꯥꯝꯗꯤ ꯌꯥꯏ ꯑꯝꯅ ꯑꯩꯈꯣꯏꯗꯤ ꯎꯝ ꯑꯅꯤ ꯄꯤꯕ ꯂꯥꯛꯑꯦ ꯑꯃꯝ ꯑꯃꯝ ꯇꯥꯎꯕ ꯂꯥꯛꯑꯦ ꯁꯨꯃꯥꯏꯅ ꯇꯧꯋ
ꯎꯝ ꯅꯪ ꯁꯦꯃꯤꯁꯇꯔ ꯀꯥꯕꯗꯣ ꯑꯩꯠ ꯁꯦꯃꯤꯁꯇꯔ ꯐꯥꯎꯔꯥ ꯀꯥꯕ
ꯌꯥꯝ ꯍꯦꯚ ꯑꯣꯏꯗꯕꯗꯣ ꯑꯗꯨꯒꯤ ꯈꯔ ꯅꯨꯡꯉꯥꯏ
ꯑꯩꯠ ꯁꯦꯃꯤꯁꯇꯔ ꯐꯥꯎꯔ ꯅꯪ ꯀꯥꯕꯗꯣ
ꯍꯣꯏ ꯁꯤꯛꯁ
ꯁꯤꯛꯁ
ꯁꯤꯦꯛꯁ ꯐꯥꯎ
ꯑꯣ ꯍꯥꯏꯗꯤ
ꯁꯚꯦꯟ ꯑꯦꯠꯅ ꯐꯣꯔ ꯍꯤꯌꯔ ꯐꯣꯔ ꯍꯤꯌꯔꯁ ꯑꯣꯏꯔꯗꯤꯀꯣ ꯁꯚꯦꯟ ꯑꯦꯠ ꯑꯣꯏꯒꯗꯕ
ꯎꯝ ꯑꯩꯁꯨ ꯁꯤꯛꯁ ꯏꯌꯥꯔ ꯐꯥꯎꯇꯪ ꯇꯝꯒꯦ ꯈꯟꯕꯅꯦ
ꯎꯝ
ꯑꯁꯤ ꯏꯝꯐꯥꯜꯗ ꯇꯝꯃꯔꯣꯏꯌꯦ ꯅꯨꯡꯉꯥꯏꯇꯦ